ꯍꯜꯂꯣ
ꯍꯜꯂꯣ ꯑꯨꯞ ꯁꯥꯏ
ꯍꯥꯎ ꯕꯥꯏ
ꯑꯥ ꯍꯧꯔꯛ ꯅꯨꯡꯉꯥꯏꯔꯤꯕ꯭ꯔꯣ ꯀꯃꯥꯏ ꯀꯃꯥꯏꯅ ꯇꯧꯔꯤꯒꯦ ꯍꯧꯖꯤꯛꯁꯤꯕꯣ꯫
ꯑꯁ ꯅꯨꯡꯉꯥꯏꯔꯤꯗ ꯍꯧꯖꯤꯛꯀꯥꯟꯁꯦ꯫
ꯀꯥꯂꯦꯟ ꯑꯁ ꯑꯩꯁꯨꯦ ꯑꯗꯨꯝ ꯌꯥꯅ ꯌꯥꯅꯕ ꯍꯤꯡꯉꯤ꯫ ꯀꯥꯂꯦꯟ ꯃꯇꯝꯒ ꯑꯣꯏ ꯆꯥꯕ ꯊꯛꯄꯅ ꯀꯃꯥꯏ ꯀꯃꯥꯏꯅ ꯇꯧꯔꯤꯕ ꯌꯨꯝꯗꯅ꯫ ꯑꯍꯜ ꯂꯃꯟ ꯌꯥꯄ
ꯚꯥꯏ ꯊꯥꯎ ꯊꯨꯝꯁꯦ ꯆꯥꯔꯨꯒꯗꯤ ꯇꯨꯝꯕꯁꯦ ꯍꯦꯛꯇꯥ ꯌꯥꯗꯦꯅꯦ ꯁꯥꯔꯤꯕ ꯈꯨꯠꯁꯥꯁꯤꯗ ꯇꯧꯔꯤꯁꯦ꯫ ꯑꯗꯨꯅ ꯑꯆꯝꯕꯒꯨꯝꯕ ꯈꯔ ꯆꯥꯔꯤꯅꯦ ꯊꯥꯎ ꯍꯦꯛ ꯆꯥꯎꯔꯦ ꯇꯨꯝꯕ ꯌꯥꯗꯦ꯫
ꯆꯥꯕꯗ ꯆꯥꯗ꯭ꯔꯦ ꯇꯨꯝꯕ ꯌꯥꯗꯕꯤ ꯑꯗꯨꯗꯒꯤ ꯑ ꯁꯔꯦ ꯐꯦꯟ ꯊꯥꯔ ꯇꯨꯝꯃꯦ ꯁꯥꯏꯅꯁ ꯂꯩꯕꯅꯤꯅ ꯍꯦꯛꯇ ꯂꯣꯛ ꯇꯧꯁꯜꯂꯛꯄꯣ ꯀꯣꯛꯄꯨ ꯅꯨꯡꯉꯥꯏꯇꯕ ꯍꯦꯛꯇ ꯇꯧꯕꯤ ꯍꯧꯖꯤꯛꯀꯥꯟꯁꯦ꯫ ꯇꯨꯝꯕ ꯆꯥꯕꯁꯤ ꯒ꯭ꯌꯥꯟ ꯇꯥꯗ꯭ꯔꯦꯅꯦ ꯍꯟꯗꯛꯁꯦ ꯁꯥꯔꯦ ꯁꯥꯕ ꯌꯥꯕ ꯁꯥꯔꯦ꯫
ꯃꯥꯅꯤꯅꯦ ꯃꯔꯨꯞ ꯇꯧꯔꯤꯁꯦ ꯁꯥꯕ ꯍꯥꯏꯁꯦ ꯄꯨꯔꯥ ꯍꯛꯆꯥꯡ ꯁꯣꯟꯕ ꯑꯗꯒꯤ ꯑꯍꯜ ꯂꯃꯟꯗꯤꯡꯗꯁꯨ ꯌꯥꯝꯅ ꯋꯥꯕ ꯑꯈꯣꯏ ꯅꯍꯥ ꯑꯈꯣꯏꯗꯕꯣꯛꯇ ꯆꯠꯊꯣꯛ ꯈꯣꯠꯇꯣꯛꯄꯗꯁꯨ ꯌꯦꯡꯉꯣ ꯇꯧꯔꯤꯁꯦ ꯁꯥꯕꯅꯤꯅ ꯏꯁꯥ ꯏꯔꯨꯁꯦ ꯄꯨꯡꯈꯠꯄꯜꯂꯦ꯫ ꯑꯍꯜ ꯑꯁꯣꯟꯕꯖꯤꯡꯗꯗꯤ ꯀꯌꯥꯝ ꯋꯥꯔꯝꯗꯣꯏꯅꯣ ꯌꯦꯡꯅꯦ ꯃꯔꯨꯞꯇꯧꯔꯤꯁꯦ꯫
ꯑꯅꯦ
ꯀꯩꯁꯨ ꯌꯥꯎꯗꯕ꯭ꯔꯣ
ꯌꯥꯎꯗꯦ ꯌꯥꯎꯗꯦ ꯍꯧꯖꯤꯛꯐꯥꯎꯀꯤ ꯑꯣꯏꯅꯗꯤ ꯁꯣꯔꯅ ꯆꯥꯟꯕꯤꯗꯅ ꯑꯗꯨꯝ ꯇꯧꯗꯦ꯫ ꯀꯃꯥꯏ ꯀꯃꯥꯏꯅ ꯂꯩꯔꯤꯕ
ꯑꯁ ꯑꯩꯈꯣꯏꯒꯤꯁꯨ ꯌꯨꯝꯒꯤ ꯑꯍꯜ ꯂꯃꯟ ꯀꯩꯁꯨ ꯑꯅꯥ ꯑꯌꯦꯛ ꯀꯩꯁꯨ ꯌꯥꯎꯗꯦꯗ꯫ ꯍꯧꯖꯤꯛꯐꯥꯎꯀꯤꯗꯤ ꯑ ꯑꯗꯨ ꯁꯥꯕꯅꯤꯅ
ꯁꯥꯕꯅꯤꯅ ꯈꯔꯗꯤ ꯈꯔꯗꯤ ꯀꯩꯅꯣ ꯇꯧꯅꯔꯦ
ꯃꯥꯅꯦ
ꯃꯩꯁꯥ ꯈꯥꯡꯕꯗ ꯑꯋꯥꯕ ꯈꯔꯗꯤ ꯃꯥꯥꯏꯌꯣꯛꯅꯔꯦꯒ ꯅꯠꯇ꯭ꯔꯥ ꯑꯗꯣ ꯂꯧꯁꯤꯡꯕꯗ ꯃꯇꯝꯁꯨ ꯑꯣꯏ ꯀꯃꯥꯏ ꯀꯃꯥꯏꯅ ꯇꯧꯔꯤ ꯑꯍꯜ ꯂꯃꯟꯗꯤ ꯂꯧꯁꯤꯡ ꯆꯠꯂꯤꯄ꯭ꯔꯥ ꯀꯃꯥꯏꯅ ꯇꯧꯔꯤꯒꯦ ꯀꯨꯏꯔꯦ ꯅꯋꯥꯣꯟ ꯅꯄꯣꯟ ꯊꯥꯈꯤꯗꯕ
ꯑꯁ ꯑꯗꯨꯝ ꯆꯠꯂꯤꯅꯤ ꯑꯍꯟꯉꯩꯁꯨ ꯈꯨꯣꯏꯕꯥꯅ ꯈꯔ ꯈ ꯂꯧꯁꯤꯡ ꯈꯔ ꯈ ꯇꯧꯗꯅ
ꯑꯩꯈꯣꯏꯁꯨ ꯁꯪꯕ ꯀꯥꯟꯗ ꯍꯦꯛ ꯍꯦꯛ ꯃꯇꯦꯡꯗꯦꯡ ꯈꯔ ꯈꯔ ꯍꯦꯛ ꯄꯥꯡꯕ ꯍꯦꯛ ꯆꯠꯂꯤ ꯑꯩꯈꯣꯏꯅꯁꯨ ꯌꯥꯝ ꯀꯥ ꯍꯦꯟꯅꯁꯨ ꯑꯃꯨ ꯃꯇꯦꯡ ꯄꯥꯡꯕꯁꯨ ꯆꯠꯄ ꯉꯝꯗ꯭ꯔꯦ ꯍꯧꯖꯤꯛꯇꯤ ꯚꯥꯏ ꯋꯥꯔꯜ ꯀꯞꯁꯨ ꯂꯩꯃꯤꯅ ꯑꯍꯤꯡ ꯑꯍꯤꯡꯁꯦ ꯋꯥꯔꯜ ꯀꯞ ꯌꯦꯡ ꯂꯩꯔꯦ ꯑꯗꯨꯒ ꯑꯌꯨꯊꯤꯟꯁꯤꯦ ꯆꯠꯊꯣꯛ ꯆꯣꯠꯊꯣꯛꯁꯦ ꯄꯥꯝꯉꯝꯗ꯭ꯔꯦ ꯁꯥꯅꯒ ꯁꯥꯕꯅꯦ ꯑꯌꯥꯝꯕꯅ ꯑꯩꯈꯣꯏꯕꯥꯅ ꯑꯌꯥꯝꯕ ꯑꯗꯨꯝ ꯇꯧ ꯂꯩꯔꯝꯃꯤ ꯇꯧꯔꯤꯁꯦ ꯌꯥꯝꯅ ꯋꯥꯔꯦꯅꯦ ꯍꯧꯖꯤꯛꯁꯦ ꯌꯨꯝꯒꯤ ꯈꯣꯟꯊꯤꯁꯦ ꯆꯥꯕꯗ
ꯑꯍꯟꯒꯤ ꯃꯇꯦꯡꯗꯤ ꯈꯔꯗꯤ ꯄꯥꯡꯁꯤꯜꯂꯨꯏꯕꯚ ꯃꯣꯏ ꯑꯍꯟꯜꯂꯤꯉꯩꯗꯤ ꯃꯄꯥꯡꯒꯅ ꯍꯜꯂꯛꯑꯕ ꯃꯄꯥꯡꯒꯜ ꯁꯣꯜꯂꯛꯑꯕꯅꯤꯅ ꯊꯕꯛ ꯇꯧꯕꯗ ꯃꯐꯝ ꯆꯠꯇ꯭ꯔꯕꯅꯦꯕ ꯃꯣꯏꯒꯤ ꯑꯋꯥꯕ ꯃꯈꯣꯏꯅ ꯃꯇꯦꯡ ꯇꯧꯕꯤꯗ꯭ꯔꯗꯤ ꯑꯩꯈꯣꯏ ꯄꯣꯛꯄꯒꯤ ꯀꯔꯤꯝ ꯀꯥꯟꯅꯗꯕꯩ ꯃꯑꯣꯡꯗ ꯇꯧꯔꯅꯤꯕ
ꯃꯥꯅꯦ ꯑꯗꯨꯅꯦ ꯇꯧꯔꯤꯁꯦ ꯃꯇꯦꯡ ꯄꯥꯡ ꯑꯗꯨꯝ ꯁꯪꯕ ꯀꯥꯟꯗꯗꯤ ꯑꯗꯨꯝ ꯄꯥꯡꯉꯤꯅꯤ ꯑꯗꯣ ꯍꯟꯗꯛꯁꯦ ꯑꯍꯤꯡ ꯑꯍꯤꯡꯁꯦ ꯍꯦꯛꯍꯦ ꯕꯣꯜ ꯌꯦꯡꯉꯃꯤꯅ ꯑꯌꯨꯛ ꯅꯨꯡꯗꯥꯡꯁꯨ ꯑꯣꯟꯅꯔꯕꯅꯤꯅ ꯁꯥꯅꯒ ꯁꯥꯕꯅꯦ ꯑꯌꯨꯛ ꯑꯗꯨꯝ ꯇꯨꯝꯃ ꯂꯩꯔꯦ ꯑꯗꯨꯝ ꯏꯁꯥꯥꯁꯦ ꯄꯨꯡꯄꯠ ꯄꯠꯂꯦ ꯐꯣꯟꯁꯦ ꯌꯦꯡꯉꯔꯨ ꯈꯜꯂꯁꯨ ꯍꯦꯛ ꯉꯝꯗꯕ ꯇꯧꯔꯤꯁꯦ
ꯕꯣꯜꯒꯤ ꯐꯦꯕꯔꯁꯤ ꯀꯟꯒ꯭ꯔꯕꯖꯥꯠꯅꯤꯀꯣ ꯀꯩꯁꯨ ꯊꯣꯛꯅꯕ ꯁꯤ ꯅꯠꯇꯕ ꯋꯥꯔꯜ ꯀꯞ ꯋꯥꯔꯜ ꯀꯞ ꯍꯥꯏꯕ ꯄꯣꯠꯁꯤꯗ ꯃꯌꯥꯝꯁꯤꯅ ꯁꯤꯕ ꯅꯥꯕ ꯀꯤꯅꯗꯉꯩ ꯂꯥꯎꯅꯔꯤꯕ ꯈꯣꯡꯅꯔꯤꯕ ꯆꯦꯟꯟꯅꯔꯤꯕ ꯆꯣꯡꯅꯔꯤꯁꯦ ꯐꯖꯅ ꯕꯣꯜ ꯍꯥꯏꯕ ꯕꯣꯜꯁꯦ ꯄ꯭ꯔꯤꯊꯤꯕꯤ ꯀꯥꯖꯤꯟ ꯄꯨꯝꯕꯁꯨ ꯌꯧꯕꯖꯥꯠꯅꯤꯕ ꯍꯥꯏ ꯃꯥꯁꯦ ꯃꯈꯣꯏ ꯅꯣꯏ ꯈꯣꯏꯈꯛꯀꯤ ꯋꯥꯔꯤ ꯅꯠꯇꯦꯕ ꯄ꯭ꯔꯤꯊꯤꯔꯤꯕꯤ ꯃꯐꯝ ꯄꯨꯝꯅꯃꯛꯇꯅꯦꯕ ꯁꯤ ꯇꯧꯔꯤꯁꯦ
ꯃꯥꯅꯤ
ꯁꯥꯎꯅꯗꯅ ꯈꯠꯅ ꯆꯩꯅ ꯊꯣꯛꯄꯁꯨ ꯌꯥꯎꯁꯤꯜꯂꯛꯏ ꯃꯤ ꯚꯥꯏ
ꯃꯥꯅꯤ ꯈꯠꯅ ꯆꯩꯅꯕ ꯃꯥꯥꯏ ꯃꯥꯒꯤ ꯐꯦꯟꯒꯤꯗꯃꯛꯇ ꯑꯃꯨꯛ ꯈꯠꯅ ꯆꯩꯅꯕꯐꯥꯎ ꯇꯧꯔꯛꯏꯅꯤ ꯑꯗꯣ ꯚꯥꯏ ꯌꯨꯝ ꯅꯨꯡꯗꯤ ꯍꯧꯖꯤꯛ ꯚꯥꯏꯍꯣꯢꯒꯤꯗꯤ ꯀꯩꯅꯣ ꯀꯩꯀꯩ ꯀꯩꯁꯨꯝ ꯊꯣꯏꯗꯣꯛꯄ ꯂꯩꯇꯕ꯭ꯔꯥ ꯅꯠꯇ꯭ꯔꯒ ꯁꯨꯝ ꯂꯧ ꯅꯨꯡ ꯎꯗ꯭ꯔꯕ ꯍꯟꯗꯛꯇꯤ ꯀꯃꯥꯏ ꯀꯃꯥꯏꯅ ꯇꯧꯔꯒꯦ ꯍꯥꯟꯅꯗꯤ ꯂꯧ ꯅꯨꯡ ꯌꯥꯝꯅ ꯎꯗꯥꯏꯅꯦ
ꯑꯁ ꯍꯟꯗꯛꯁꯤ ꯍꯟꯗꯛꯁꯤ ꯎꯗ꯭ꯔꯦꯅꯦ ꯚꯥꯏ ꯏꯁꯤꯡ ꯃꯥꯏꯁꯤꯡꯒꯤ ꯐꯤꯕꯝꯅꯦ ꯑꯗꯒꯤ ꯁꯤꯖꯟꯁꯤꯁꯨ ꯀꯩꯅꯣ ꯈꯪꯗꯦ ꯈꯔ ꯃꯅꯤꯡ ꯍꯟꯂꯦ ꯊꯕꯛ ꯏꯪꯈꯥꯡ ꯇꯧꯕꯅꯦ ꯀꯩꯗꯧꯕꯅꯦ ꯈꯔ ꯌꯨꯝꯒꯤ ꯄ꯭ꯔꯣꯕ꯭ꯂꯦꯝ ꯅꯨꯡ ꯄ꯭ꯔꯣꯕ꯭ꯂꯦꯝ ꯈꯔ ꯍꯥꯏꯇꯥꯔꯦ
ꯎꯝ
ꯈꯔ ꯂꯩꯔꯦ ꯑꯗꯨꯅ ꯂꯧ ꯅꯨꯡꯒꯤ ꯋꯥꯔꯤꯁꯦ ꯀꯌꯥ ꯇꯧꯗ꯭ꯔꯦ ꯍꯟꯗꯛꯁꯦ
ꯗꯨꯅꯤꯅꯦ ꯇꯧꯔꯤꯁꯦ
ꯀꯔꯤ ꯆꯥꯔꯒ ꯀꯔꯤ ꯆꯥꯔꯒ ꯍꯤꯡꯗ꯭ꯔꯤꯅꯣꯕꯨ ꯈꯪꯗꯦꯗ ꯚꯥꯏ ꯍꯧꯖꯤꯛ ꯂꯩꯔꯤꯕ ꯄꯣꯠꯁꯤ ꯄꯣꯠꯊꯣꯛ ꯆꯥꯊꯣꯛ ꯑꯗꯒꯤ ꯊꯕꯛ ꯑꯃ ꯏꯪꯈꯥꯡ ꯑꯃ ꯇꯧꯗꯨꯅ ꯁꯦꯜꯂꯕ ꯂꯥꯛꯅꯤꯡꯉꯥꯏ ꯂꯥꯛꯐꯝꯒꯤ ꯊꯕꯛꯁꯨ ꯅꯠꯇꯕꯅꯤꯅ
ꯎꯝ
ꯑꯗꯨ ꯆꯥꯔꯛꯇ꯭ꯔꯤꯕꯅꯣ ꯀꯔꯤꯕꯨ ꯊꯜꯂꯛꯇꯣꯢꯅꯣ ꯅꯨꯁꯤꯠꯀꯨꯝꯕꯁꯤ ꯐꯥꯔꯒ ꯆꯥ ꯌꯥꯔꯗꯤ ꯐꯗꯧꯅꯤ
ꯑꯁ ꯑꯗꯨꯗꯤ ꯃꯤꯁꯤꯡꯁꯦ ꯐꯩꯅꯥꯝ ꯀꯩꯅꯣ ꯇꯧꯔꯅꯤ ꯊꯕꯛ ꯏꯪꯈꯥꯡ ꯑꯝꯇ ꯁꯨꯔꯛꯑꯔꯣꯏꯗ ꯚꯥꯏ ꯅꯨꯡꯁꯤꯠ ꯐꯥꯔ ꯐꯥꯔ ꯇꯣꯡꯕꯝꯗ ꯀꯥꯔ ꯀꯥꯔ ꯂꯦꯞ ꯂꯦꯞꯇꯅ ꯅꯨꯡꯁꯤꯠ ꯂꯣꯏꯅ ꯐꯥꯔ ꯆꯥꯟꯅꯔꯅꯤ ꯂꯧꯁꯤꯁꯨ ꯍꯧꯖꯤꯛꯁꯦ ꯎꯗꯕꯁꯨ ꯌꯥꯗꯕ ꯚꯥꯏ ꯑꯩꯈꯣꯏꯒꯤ ꯆꯥꯅꯕ ꯈꯔꯗ ꯑꯣꯏꯁꯨ ꯎꯗ꯭ꯔꯒꯗꯤ ꯍꯧꯖꯤꯛꯁꯦ ꯄꯨꯔꯥ ꯐꯧ ꯅꯨꯡꯁꯨ ꯇꯥꯡꯉꯦ ꯆꯦꯡꯁꯨ ꯇꯥꯡꯉꯦ ꯇꯥꯡꯗꯕ ꯑꯝꯇ ꯂꯩꯇ꯭ꯔꯦ ꯂꯥꯏꯔꯕ ꯑꯩꯈꯣꯏꯅ ꯁꯨꯝ ꯄꯪꯋꯥꯗ ꯋꯥꯕ
ꯏꯅꯥꯛ ꯈꯨꯟꯕꯅ ꯅꯨꯡꯉꯥꯏꯕ
ꯃꯥꯅꯤ
ꯃꯄꯥꯟ ꯂꯝꯗꯒꯤ ꯆꯦꯡ ꯍꯥꯎꯕꯁꯨ ꯅꯠꯇꯕ ꯃꯤꯔꯝꯗꯒꯤ ꯄꯨꯔꯛꯄ ꯆꯦꯡꯁꯦ ꯁꯨꯝ ꯉꯥꯏꯔꯒ ꯆꯥꯕꯗꯩꯗꯤ ꯏꯁꯥꯒꯤ ꯈꯔ ꯎꯖꯕ ꯍꯥꯏꯗꯨꯅ ꯆꯥꯔꯁꯨ
ꯃꯥꯅꯦ ꯍꯧꯖꯤꯛꯇꯤ ꯌꯦꯡꯉꯣ ꯚꯥꯏ ꯐꯧꯁꯨ ꯃꯣꯟꯗ ꯃꯃꯜꯁꯨ ꯑꯥ ꯌꯧꯅ ꯇꯥꯡꯈ꯭ꯔꯦ ꯅꯍꯥꯟꯋꯥꯏ ꯑꯩꯈꯣꯏꯅ ꯑꯉꯥꯡ ꯑꯣꯏꯔꯤꯉꯩ ꯃꯇꯝꯒꯤ ꯃꯃꯟꯗꯁꯨ ꯑꯣꯏꯈꯤꯗ꯭ꯔꯦ ꯄꯩꯁꯥꯒꯤ ꯚꯦꯂꯨꯁꯦ ꯍꯧꯖꯤꯛ ꯀꯩꯁꯨ ꯂꯩꯇꯕꯒ ꯆꯞ ꯃꯥꯟꯅꯔꯦ
ꯍꯧꯖꯤꯛ ꯊꯥꯏꯅꯗꯤ ꯐꯧ ꯐꯧ ꯑꯣꯟꯕꯁꯨ ꯁꯪꯄꯥꯏ ꯈꯥꯏ ꯂꯥꯢꯇꯪꯒ ꯍꯧꯖꯤꯛꯇꯤ ꯕꯣꯔꯥ ꯑꯝꯗ ꯆꯥꯡ ꯑꯃ ꯌꯦꯡꯉꯒ ꯑꯩꯁ ꯁꯤ ꯃꯣꯟ ꯑꯃꯅꯤ ꯃꯣꯟ ꯑꯅꯤꯅ ꯍꯥꯏꯖꯤꯟꯅꯔꯦ ꯀꯦꯖꯤꯁꯨ ꯊꯥꯡꯒꯠꯅꯗ꯭ꯔꯦ ꯆꯥꯎꯔꯥꯛ ꯆꯥꯎꯔꯛꯄꯅꯦ ꯍꯧꯖꯤꯛ ꯍꯣꯠꯅꯔꯤꯁꯦ ꯁꯨꯔꯤꯕ꯭ꯔꯥ ꯋꯥꯠꯂꯤꯕ꯭ꯔꯥꯁꯨ ꯈꯪꯗꯦꯕ꯫
ꯑꯗꯨꯕꯛꯇ ꯐꯪꯉꯤꯒ ꯐꯪꯗꯦꯒ ꯇꯧꯅꯔꯤꯝꯃꯤꯗꯣ꯫
ꯑꯗꯨ ꯐꯧꯗ꯭ꯔꯤꯉꯩꯗꯒꯤ ꯊꯥꯏꯅ ꯈꯔ ꯋꯥꯠꯂꯤꯉꯩꯗꯒꯤ ꯈꯨꯂꯪ ꯄꯩꯁꯥ ꯄꯤꯁꯤꯟꯗꯅ꯫ ꯑꯗꯒꯤ ꯄꯩꯁꯥ ꯊꯝꯍꯧꯗ꯭ꯔꯗꯤ ꯐꯧꯒ ꯈꯥꯏꯕꯤꯌꯨ ꯌꯥꯕꯖꯥꯠꯅꯠꯇꯦꯗ꯫
ꯃꯥꯅꯤ ꯇꯧꯔꯤꯁꯦ ꯍꯧꯖꯤꯛ ꯃꯇꯝꯁꯦ꫰꫰
ꯃꯇꯝꯁꯤ ꯂꯨꯗꯤ ꯂꯨꯔꯦ ꯀꯃꯥꯏꯅ ꯍꯤꯡꯗꯣꯏꯝ꯫ ꯃꯥꯏꯅ ꯂꯩꯔꯛꯇ꯭ꯔꯤꯕꯣ ꯈꯪꯗꯦ ꯍꯧꯖꯤꯛ ꯅꯨꯄꯤ ꯑꯉꯥꯡ ꯊꯤꯗ꯭ꯔꯤ ꯃꯇꯝꯁꯤ ꯈꯔꯗꯤ ꯐꯩ ꯅꯠꯇ꯭ꯔꯥꯅ꯫ ꯃꯥꯗꯅ ꯀꯔꯤ ꯑꯍꯣꯡꯕ ꯂꯥꯛꯄ ꯀꯔꯤ ꯀꯃꯥꯏꯅ ꯍꯤꯡꯉꯥꯛꯇꯣꯏꯕꯅꯣꯗꯨ꯫ ꯈꯟꯕꯗ ꯇꯨꯝꯕ ꯍꯥꯏꯁꯦ ꯃꯤꯀꯞꯀ ꯁꯠ ꯁꯠ ꯊꯣꯛꯄꯩ ꯃꯑꯣꯡꯅꯤꯗ꯫
ꯏꯁꯇ꯭ꯔꯦꯁ ꯑꯃꯨꯛ ꯂꯩꯔꯛꯀꯅꯤꯀꯣ꯫
ꯑꯁ ꯑꯗꯨꯅꯤꯅꯦꯍꯦ ꯀꯔꯤꯁꯦ ꯕꯥꯏ ꯏꯁꯇ꯭ꯔꯦꯁ ꯍꯥꯏ ꯄꯣꯠ ꯁꯤꯁꯨ ꯄꯨꯔꯥ ꯏꯔꯥꯏ ꯂꯥꯏꯅꯗꯤ ꯈꯟꯕ ꯌꯥꯝꯅ ꯂꯨꯕ ꯂꯩꯅꯅꯤꯕ꯫ ꯋꯥꯈꯟꯁꯦ ꯈꯟꯒꯅꯁꯨ ꯌꯥꯗꯕ ꯍꯦꯛꯇꯀꯣ꯫
ꯃꯥꯅꯤ ꯄꯩꯁꯥ ꯄꯟꯒꯤ ꯊꯥꯕꯛ ꯍꯥꯏꯁꯦ ꯍꯦꯛꯇ ꯈꯟꯗ ꯌꯥꯗꯕꯅꯤꯅꯦ ꯄꯩꯁꯥꯗꯅꯤꯅꯦ ꯑꯌꯥꯝꯕ ꯃꯤ ꯈꯨꯗꯤꯡꯃꯛ ꯂꯣꯏꯅ ꯏꯁꯇ꯭ꯔꯦꯁ ꯂꯩ ꯈꯣꯠꯄ ꯇꯧꯅꯔꯤꯁꯤꯡꯁꯤ꯫
ꯁꯦꯟ ꯊꯨꯝ ꯄꯥꯏꯕꯒꯤ ꯏꯃꯨꯡꯗ ꯂꯦꯛꯇꯅ ꯢꯅꯥꯛ ꯀꯩꯔꯥꯛ ꯈꯨꯜꯂꯝꯃꯗꯤ ꯐꯥꯕ꯫ ꯏꯅ ꯀꯩꯔꯥꯛ ꯅꯦ
ꯑꯗꯣ ꯚꯥꯏ ꯏꯃꯥ ꯏꯄꯥꯗꯁꯨ ꯏꯅꯥꯛ ꯀꯩꯔꯥꯛ ꯈꯨꯜꯂꯝꯗ꯭ꯔꯦꯅ ꯑꯩꯈꯣꯏꯅꯁꯨ ꯌꯥꯝꯅ ꯇꯨ ꯇꯨꯅ ꯍꯥꯏꯔꯨꯕꯁꯨ ꯌꯥꯕꯁꯨ ꯅꯠꯇꯦ꯫ ꯍꯥꯏꯗꯤ ꯑꯩꯈꯣꯏ ꯄꯣꯛꯄꯤꯔꯝꯃꯤꯁꯦ ꯌꯥꯝꯅ ꯑꯩꯈꯣꯏꯒꯤ ꯃꯤꯑꯣꯏꯕꯒꯤ ꯃꯄꯣꯛꯁꯦ ꯀꯅꯥꯝꯇꯅꯁꯨ ꯌꯥꯝꯅ ꯄꯣꯠꯇꯦꯗ ꯍꯥꯏꯗꯤ ꯃꯤꯑꯣꯏꯕꯒꯤ ꯃꯄꯣꯛ ꯑꯁꯤ ꯌꯥꯝꯅ ꯇꯥꯡꯕ ꯃꯄꯣꯛꯅꯤ꯫ ꯑꯗꯣ ꯑꯩꯈꯣꯏ ꯄꯣꯛ ꯄꯣꯛ ꯑꯃꯃꯤꯁꯦ ꯂꯥꯏꯔꯕꯁꯦ ꯑꯩꯈꯣꯏꯅ꯫ ꯑꯩꯈꯣꯏꯅ ꯀꯃꯥꯏꯅ ꯀꯣꯛꯍꯟꯁꯤꯒꯦꯗꯣ ꯑꯩꯈꯣꯏꯁꯨ ꯍꯧꯖꯤꯛ ꯅꯍꯥ ꯑꯣꯏꯔꯛ ꯑꯝꯅꯤꯅꯥ ꯑꯩꯈꯣꯏꯅ ꯍꯣꯠꯅꯕ ꯅꯠꯇ꯭ꯔꯒꯗꯤ ꯃꯥꯏ ꯄꯥꯛꯅꯗꯦ꯫ ꯍꯣꯠꯅꯔꯛꯄ ꯍꯥꯏꯕꯗꯤ ꯀꯩꯁꯨ ꯑꯣꯏꯊꯣꯛꯇ꯭ꯔꯕꯅꯤ ꯇꯧꯔꯤꯁ
ꯑꯩꯈꯣꯏꯅ ꯂꯥꯏꯔꯅ ꯄꯣꯛꯄꯗꯤ ꯉꯥꯏ ꯑꯩꯈꯣꯏꯒꯤ ꯀꯩꯅꯣ ꯅꯠꯇꯦꯕ꫰꫰ ꯏꯔꯥꯟꯁꯨ ꯅꯠꯇꯦ ꯑꯩꯈꯣꯏꯕꯨ ꯄꯣꯛꯄꯤꯌꯨ ꯏꯃꯥ ꯏꯄꯥꯗꯨꯅꯁꯨ ꯅꯠꯇꯦꯕ꯫ ꯃꯈꯣꯏ ꯂꯥꯏꯔꯅ ꯁꯤꯕꯗꯤ ꯑꯩꯈꯣꯏꯒꯤ ꯏꯔꯥꯅꯤ ꯍꯥꯏꯔꯤꯕꯃꯤ ꯅꯠꯇ꯭ꯔꯥ ꯍꯣꯠꯇꯤ ꯍꯣꯠꯅꯒꯗ꯫ ꯀꯩ ꯀꯩ ꯇꯧꯕ ꯌꯥꯕ ꯍꯣꯠꯅꯕ ꯌꯥꯕ ꯌꯦꯡꯁꯤꯟꯕ ꯌꯥꯕ ꯌꯦꯡꯁꯤꯜꯂꯗꯧꯅꯦ꯫
ꯃꯥꯅꯤ꯫
ꯈꯪꯗꯦ ꯚꯥꯏ ꯇꯧꯔꯤꯁꯦ ꯃꯇꯝꯁꯦ ꯌꯥꯝ ꯂꯨꯔꯦ ꯍꯧꯖꯤꯛ ꯃꯇꯝꯁꯦ꫰꫰
ꯄꯩꯁꯥ ꯌꯥꯎꯗ꯭ꯔꯒꯗꯤ ꯌꯥꯗ꯭ꯔꯦ꫰꫰ ꯄꯩꯁꯤꯁꯨ ꯀꯃꯥꯏꯅ ꯇꯥꯟꯗꯣꯏꯅꯣ ꯈꯟꯕꯗꯅꯦ ꯍꯧꯖꯤꯛꯁꯦ ꯌꯥꯝꯅ ꯂꯨꯕ ꯃꯇꯝ ꯑꯃ ꯍꯥꯏꯕꯗꯨ ꯑꯣꯏꯔꯦꯗ ꯄꯩꯁꯥ ꯄꯥꯏꯕ ꯀꯥꯡꯕꯨꯅ ꯄꯪꯄꯥꯏꯗ ꯄꯥꯏꯈꯤꯕ ꯂꯥꯏꯔꯕ ꯑꯩꯈꯣꯏꯅ ꯁꯨꯝ ꯄꯪꯂꯥꯏꯗ ꯂꯥꯏꯔꯒ ꯑꯗꯨꯝ ꯂꯩꯕ꯫ ꯌꯥꯗ꯭ꯔꯦꯅꯦ ꯇꯧꯔꯤ ꯁꯦ ꯫
ꯂꯨꯄꯥ ꯆꯥꯝꯃ ꯆꯅꯤ ꯍꯥꯏꯁꯤ ꯀꯩꯁꯨ ꯂꯩꯇꯅ ꯑꯉꯥꯡꯗꯨꯅ ꯃꯈꯨꯠ ꯑꯃꯅꯤ ꯊꯤꯟꯗ ꯑꯗꯨꯝ ꯆꯥꯊꯣꯛꯄꯤꯕ ꯑꯩꯈꯣꯏꯅꯗꯤ ꯆꯥꯛ ꯆꯥꯕꯒꯤ ꯚꯦꯂꯨꯁꯦ ꯌꯥꯝ ꯈꯟꯕ꯫ ꯀꯩꯁꯨ ꯂꯩꯕ ꯄꯩꯁꯥ ꯅꯠꯇꯕꯩ ꯃꯑꯣꯡ ꯇꯧꯔꯦ ꯍꯧꯖꯤꯛꯀꯥꯟꯁꯦ꫰꫰ ꯊꯥꯏꯅꯗꯤ ꯑꯩꯈꯣꯏꯅ ꯃꯤꯊꯥꯏ ꯆꯥꯕꯗ ꯂꯨꯄꯥ ꯄꯨꯔꯗꯤ ꯃꯤꯊꯥꯏ ꯃꯔꯤ ꯄꯨꯔ ꯍꯜꯂꯛꯑꯃꯤꯅꯦ
ꯎꯝ
ꯍꯧꯖꯤꯛꯇꯤ ꯑꯉꯥꯡ ꯑꯝꯗ ꯂꯨꯄꯥ ꯄꯤꯔꯒꯁꯦ ꯑꯆꯥꯄꯣꯠ ꯂꯩꯒꯁꯨ ꯍꯥꯏꯔꯗꯤ ꯆꯠꯅꯤꯡꯉꯔꯣꯏꯕ ꯂꯨꯄꯥ ꯑꯃꯒꯤ ꯃꯪꯒꯟ ꯑꯩꯈꯣꯏꯒꯤ
ꯑꯩꯈꯣꯏꯁꯨ ꯏꯆꯤꯟ ꯏꯅꯥꯎ ꯅꯍꯥꯟꯋꯥꯏ ꯃꯈꯥ ꯌꯥꯝ ꯄꯨꯔꯒ ꯃꯪꯒꯜ ꯂꯩꯔꯒ ꯑꯆꯥꯄꯣꯠ ꯂꯩꯔꯒ ꯆꯥꯃꯤꯟꯅꯔꯤ ꯃꯤ ꯌꯥꯅꯦꯅ ꯑꯗꯨꯅ ꯍꯧꯖꯤꯛꯇꯤ ꯑꯗꯨꯒꯤ ꯃꯇꯝꯗꯨꯣ ꯑꯣꯏꯗ꯭ꯔꯦ ꯂꯨꯄꯥ ꯆꯥꯃꯉꯥꯒ ꯍꯥꯏꯁꯦ ꯍꯧꯖꯤꯛꯇꯤ ꯄꯨꯕꯗ ꯌꯥꯝꯅ ꯑꯩꯈꯣꯏꯒꯤ ꯄꯩꯁꯥꯗꯨꯗꯤ ꯌꯥꯝ ꯆꯥꯎꯖꯔꯒꯁꯨ ꯂꯥꯏꯔꯕ ꯑꯩꯈꯣꯏꯗꯗꯤ ꯑꯗꯣ ꯄꯣꯠ ꯂꯩꯔꯛꯄꯗꯗꯤ ꯍꯦꯛꯇ ꯈꯤꯇ ꯍꯦꯛꯇ ꯑꯣꯏ ꯊꯨꯠ ꯂꯥꯎꯅ ꯍꯦꯛꯇ ꯂꯥꯎꯏ ꯂꯨꯄꯥ ꯆꯝꯉꯥꯍꯥꯏ ꯚꯂꯨ ꯍꯥꯏ ꯁ ꯂꯩꯇ꯭ꯔꯕ ꯍꯧꯖꯤ
ꯑꯩꯈꯣꯏꯨꯝꯕ ꯆꯥꯝꯉꯥꯁꯨ ꯄ ꯌꯥꯝ ꯌꯥꯝꯖꯕ ꯄꯣꯠ ꯂꯩꯔꯨꯕꯗ ꯁꯤ ꯌꯦꯟꯖꯥꯡ ꯆꯥꯛꯈꯨꯝꯒꯤ ꯑꯀꯨꯞ ꯃꯇꯇꯥ ꯈꯔꯒꯤ ꯂꯩꯕꯗ ꯊꯥꯎ ꯑꯃ ꯂꯩꯕꯗ ꯑꯗꯒꯤ ꯍꯋꯥꯏ ꯈꯔ ꯂꯩꯕ ꯑꯨ ꯑꯥꯂꯨ ꯈꯔ ꯂꯩꯕꯗ ꯂꯨꯄꯥ ꯆꯥꯝꯃꯉꯥꯅꯤ ꯂꯇꯥꯥ ꯑꯃ ꯑꯣꯏꯔꯝꯃꯦꯕ ꯍꯧꯖꯤꯐꯛꯇ ꯑꯩꯈꯣꯏ ꯆꯥꯗꯕ ꯌꯥꯗꯕ ꯃꯌꯥꯝ ꯆꯥꯗ꯭ꯔꯦꯗꯕ ꯑꯃꯥꯏꯒꯤ ꯈꯜꯂꯒ ꯁꯤꯡꯕꯔ ꯌꯥꯏꯉꯪ ꯀꯩꯅꯣꯗ ꯂꯩꯁꯤꯜꯂꯛꯇ꯭ꯔꯕꯅꯤ ꯆꯅꯝꯐ ꯂꯩꯔꯛꯇ꯭ꯔꯕꯅꯤꯕ ꯥꯇꯥꯪꯉꯥꯏ ꯐꯗꯔ꯭ꯗꯤ ꯁꯤꯃꯤꯅꯤ ꯌꯥꯏ ꯉꯪ ꯑꯗꯒꯤ ꯇꯉꯥꯏꯐꯗꯕ ꯈꯔꯗꯒꯤ ꯉ ꯇꯤꯜꯍꯧ ꯆꯅꯝ ꯂꯩꯕ ꯇꯤꯜꯍꯧꯒꯨꯝꯕ ꯂꯩ ꯀꯔꯤꯒꯤꯅ ꯀꯔꯝꯕ ꯑꯩꯈꯣꯏꯗꯤ ꯉꯧꯗ꯭ꯔꯁꯨ ꯌꯥꯔꯦꯅ ꯑꯩꯈꯣꯏꯗꯤ ꯉꯧꯔꯛꯇ꯭ꯔꯕꯅꯤꯅ ꯍꯧꯖꯤꯛꯦ
ꯌꯥꯝꯅ ꯌꯥꯝꯅ ꯂꯨꯕ ꯀꯟꯗꯤꯁꯟ ꯑꯝꯗ ꯂꯩꯔꯦꯅ ꯇꯧꯔꯤꯁꯦ
ꯂꯨꯋꯦꯁ ꯂꯨꯕ ꯍꯥꯏꯕꯨ ꯂꯨꯔꯄꯣꯠꯅꯤꯗ ꯑꯗꯨꯝ ꯋꯥꯔꯤ ꯁꯥꯟꯅꯕꯁꯤꯗ ꯏꯔꯥꯏ ꯂꯥꯏꯅꯃꯨ ꯆꯤꯟꯗ ꯄꯥꯉꯥꯡ ꯉꯥꯡꯕ ꯋꯥꯅꯦ ꯍꯌꯦꯡ ꯕꯦꯛ ꯊꯥꯡꯗꯣꯛꯎꯔ ꯀꯥꯟꯗ ꯄꯩꯁꯥ ꯆꯥꯅꯤꯡꯕ ꯊꯛꯅꯤꯡꯕ ꯂꯣꯏ ꯌꯥꯍꯟꯗꯣꯏꯅꯤ
ꯑꯗꯨꯅꯤꯅꯦ ꯕꯥꯏ ꯅꯍꯥꯟꯋꯥꯏ ꯑꯉꯥꯡꯉꯩꯗꯗꯤ ꯄꯩꯁꯥꯒꯤ ꯋꯥꯈꯟꯁꯦ ꯀꯩꯁꯨ ꯍꯦꯟꯖꯤꯟꯅꯕꯕꯨ ꯈꯜꯂꯨꯗꯦ ꯍꯧꯖꯤꯛꯇꯤ ꯑꯩꯈꯣꯏꯁꯨ ꯆꯥꯎꯁꯤꯜꯂꯛꯑꯝꯅꯤꯅ ꯄꯩꯁꯥ ꯍꯥꯏꯁꯦ ꯌꯥꯎꯇ꯭ꯔꯒꯗꯤ ꯄꯩꯁꯥ ꯄꯩꯁꯥ ꯖꯤꯗ ꯂꯣꯏꯅ ꯗꯤꯄꯦꯟ ꯇꯧꯔꯛꯄꯅꯤꯅ ꯍꯧꯖꯤꯛꯇꯤ ꯌꯥꯗ꯭ꯔꯦꯅ ꯇꯧꯔꯤꯁꯦ ꯄꯩꯥꯁꯥ ꯌꯥꯎꯗꯕ ꯁꯨꯌꯥꯃꯛ ꯌꯥꯗ꯭ꯔꯦꯅꯤ
ꯄꯨꯝꯅꯃꯛ ꯄꯩꯁꯥꯅ ꯅꯨꯡꯁꯤꯅꯍꯜꯂꯤ ꯄꯨꯝꯅꯃꯛ ꯄꯩꯁꯥ ꯈꯠꯅꯍꯜꯂꯤꯗꯨꯅꯤꯗꯅ
ꯃꯥꯅꯤꯅꯦ ꯚꯥꯏ ꯇꯧꯔꯤꯁꯦ ꯄꯩꯁꯥ ꯄꯥꯏꯅꯔꯒꯗꯤ ꯂꯣꯏꯅ ꯍꯥꯏꯗꯤ ꯑꯃ ꯑꯃꯁꯨ ꯂꯣꯏ ꯅꯨꯡꯁꯤꯅꯔꯦ ꯏꯆꯤꯟ ꯏꯅꯥꯎ ꯑꯣꯏꯒꯦꯔꯥ ꯂꯩꯀꯥꯏꯒꯤꯕꯨ ꯀꯩꯅꯣꯝꯃꯕꯨ ꯍꯥꯏꯔꯁꯨ ꯄꯩꯁꯥꯕꯨ ꯌ꯫ꯍꯦꯛ ꯄꯥꯏꯔꯒꯗꯤ ꯑꯃ ꯑꯃ ꯍꯥꯏꯕꯁꯦ ꯂꯩꯀꯥꯏꯒꯤ ꯊꯧꯗꯣꯛ ꯋꯥꯊꯣꯛ ꯂꯥꯛꯄꯁꯨ ꯃꯌꯥꯝ ꯂꯩꯔꯤꯃꯦ ꯑꯗꯒꯤ ꯑꯃ ꯑꯃ ꯀꯔꯤ ꯀꯔꯥ ꯂꯩꯀꯥꯏꯒꯤ ꯀꯔꯤ ꯍꯥꯏꯅꯤ ꯑꯩꯈꯣꯏꯒꯤ ꯀꯩꯅꯣꯝꯃ ꯂꯥꯛꯄꯗꯁꯨ ꯀ꯭ꯂꯕꯀꯤ ꯀꯩꯒꯤ ꯐ ꯐꯟ ꯅꯨꯡ ꯊꯝꯕꯒꯤ ꯈꯣꯠꯄꯒꯤ ꯍꯦꯛ ꯂꯥꯛꯄꯁꯨ ꯄꯩꯁꯥ ꯍꯦꯛ ꯈꯔ ꯍꯦꯛ ꯄꯤꯔꯒꯗꯤ ꯂꯩꯀꯥꯏ ꯀꯥꯡꯕꯨꯅꯁꯨ ꯍꯦꯛ ꯅꯨꯡꯁꯤꯔꯤꯕꯅꯤ ꯄꯩꯁꯥ ꯌꯥꯎꯗꯕꯤ ꯑꯩꯈꯣꯏꯅ ꯍꯦꯛ ꯇꯧꯕ ꯍꯥꯏꯗꯨꯗꯤ ꯀꯩꯁꯨ ꯎꯁꯤꯠꯐꯝ ꯎꯔꯨꯁꯨꯁꯤꯠꯄꯣꯟꯇꯦ ꯑꯗꯨ ꯃꯣꯏꯅꯁꯨ ꯀꯩꯁꯨ ꯑꯣꯏꯅꯁꯨ ꯈꯟ ꯄꯣꯠꯇꯦ ꯑꯗꯨꯅ ꯕꯥꯏ ꯇꯧꯔꯤꯁꯦ
ꯀ꯭ꯂꯕꯀꯤ ꯊꯕꯛꯀꯤ ꯍꯥꯏꯔꯒ ꯃꯥꯏ ꯀ꯭ꯂꯕꯀꯤ ꯊꯕꯛ ꯑꯃꯅ ꯑꯩꯅ ꯑꯩ ꯄꯥꯡꯒꯟ ꯁꯤꯖꯤꯟꯅꯔꯒ ꯊꯕꯛ ꯁꯨꯕ ꯄꯩꯁꯥꯗꯤ ꯏꯄꯨ ꯄꯨꯊꯣꯛꯇꯕ ꯀꯩꯁꯨ ꯇꯧꯗꯕ ꯅꯨꯄꯥ ꯑꯃꯅ ꯂꯨꯄꯥ ꯆꯧꯉꯥ ꯂꯥꯛꯑ ꯄꯥꯡꯉꯝꯕ ꯃꯥꯏꯞꯇ ꯂꯥꯎꯊꯣꯛꯄꯗꯤ ꯂꯨꯄꯥ ꯆꯧꯉꯥ ꯊꯕꯛ ꯌꯥꯝ ꯁꯨꯖꯕ ꯑꯩꯗꯤ ꯄꯩꯁꯥ ꯄꯩꯁꯥ ꯄꯥꯡꯗꯕꯅ ꯃꯔꯝ ꯑꯣꯏꯔꯒ ꯑꯩ ꯄꯩꯁꯥꯅ ꯑꯣꯏꯍꯟ ꯌꯥꯏ ꯆꯥꯎꯈꯠꯍꯟꯒꯦ ꯄꯩꯁꯥ ꯑꯐꯕ ꯃꯤꯅꯤ ꯍꯥꯏꯍꯟꯒꯦꯗꯤ ꯄꯩꯁꯥꯕꯨ ꯄꯥꯏꯔꯗꯤ ꯑꯗꯨꯝ ꯌꯥꯕꯖꯥꯠꯅꯤ ꯄꯩꯁꯥ ꯂꯩꯇ꯭ꯔꯗꯤ ꯃꯤꯅꯖꯨ ꯑꯩꯖꯦ ꯁꯤꯡꯊꯥꯅꯕꯤꯔꯣꯏ
ꯑꯗꯨꯅꯤ ꯕꯥꯏ
ꯅꯨꯡꯁꯤꯕꯖꯨ ꯄꯩꯁꯥ ꯑꯣꯏꯔꯝꯃꯦꯗꯅ
ꯎꯝ ꯍꯣꯏ ꯚꯥꯏ ꯑꯗꯣ ꯋꯥꯔꯤꯁꯨ ꯅꯨꯡꯉꯥꯏꯔꯤ ꯑꯗꯣ ꯅꯣꯡꯃꯃꯨꯛ ꯃꯇꯥꯡ ꯆꯥꯕꯗ ꯑꯃꯨꯛ ꯁꯥꯟꯅꯔꯖꯦ ꯑꯩꯖꯨ ꯁꯤꯗ ꯑꯃꯨꯛ ꯀꯩꯅꯣꯝꯇ ꯇꯧꯔꯛꯑꯣꯅ ꯏꯃꯥꯅ ꯀꯧꯔꯛꯑꯦ ꯁꯤ ꯑꯝꯇ ꯆꯠꯂꯨꯒꯤꯒꯦ ꯚꯥꯏ
ꯊꯕꯛ ꯊꯕꯛ ꯏꯟꯈꯥꯡ ꯈꯔ ꯂꯩꯕ꯭ꯔꯣ ꯆꯤꯟꯕ꯭ꯔꯣ ꯍꯧꯖꯤꯛꯁꯤꯕꯣ
ꯊꯕꯛ ꯆꯤꯜꯂꯤꯌꯦ ꯚꯥꯏ ꯑꯩ ꯀꯩꯅꯣ ꯇꯧꯔꯒ ꯑꯃꯨꯛ ꯍꯥꯏꯔꯛꯑꯒꯦ ꯀꯣꯟ ꯑꯃꯨꯛ ꯇꯧꯔꯛꯑꯒꯦ ꯚꯥꯏ ꯁꯤ ꯊꯕꯛꯁꯤ ꯑꯃꯨꯛ ꯂꯣꯏꯔꯒ
ꯑꯣ ꯍꯣ ꯍꯣꯏ ꯚꯥꯏ ꯑ ꯑꯍꯜ ꯂꯃꯟ ꯑꯗꯨꯗꯒꯤ ꯏꯃꯥ ꯄꯥꯕꯨꯡꯒꯤ ꯁꯦꯕꯥ ꯕ ꯈꯔ ꯇꯧꯁꯤꯜꯂꯣ ꯇꯧꯕ ꯌꯥꯕ ꯑꯗꯨꯗꯒꯤ ꯌꯦꯡꯕ ꯌꯥꯕ ꯊꯕꯛ ꯏꯟꯈꯥꯡ ꯈꯔ ꯌꯦꯡꯖꯤꯜꯂꯣ
ꯍꯣꯏ ꯍꯣꯏ ꯚꯥꯏ
ꯅꯨꯡꯉꯥꯏ ꯅꯨꯡꯉꯥꯏꯅ ꯑꯅꯥꯥ ꯑꯌꯦꯛ ꯌꯥꯎꯗꯅ ꯄꯨꯟꯁꯤ ꯅꯨꯡ ꯁꯥꯡꯅ ꯍꯤꯡꯖꯤ ꯊꯝꯃꯦ ꯊꯝꯃꯦ
ꯑ
ꯍꯜꯂꯣ ꯚꯥꯏ